ꯍꯜꯂꯣ ꯍꯜꯂꯣ ꯑꯣ ꯇꯥꯔꯦ ꯇꯥꯔꯦ ꯍꯧꯖꯤꯛꯀꯤꯗꯨꯅ ꯀꯃꯥꯏꯅ ꯇꯧꯈ꯭ꯔꯤꯅꯣ ꯋꯥꯔꯤ ꯁꯥꯟꯅꯔꯝꯕꯗꯩ ꯄꯛ ꯑꯃ ꯃꯨꯠꯈꯤꯕ ꯇꯥꯕ ꯅꯠꯇ꯭ꯔꯣ ꯑ ꯉꯉꯥꯡꯁꯦ
ꯃꯣꯏ ꯇꯥꯏ ꯇꯥꯏ
ꯑꯣ ꯍꯧꯖꯤꯛꯀꯤ ꯑꯩꯅ ꯍꯥꯏꯔꯝꯃꯤꯗꯣ ꯃꯨꯠꯈꯤꯕ ꯐꯤꯂꯝ ꯌꯦꯡꯉꯝꯕꯅꯦꯕ ꯑꯗꯨꯗꯩꯗꯤ ꯅꯥꯀꯟꯒꯤ ꯑꯧ ꯑꯧ ꯀꯩꯅꯣꯗꯣ ꯑꯕꯇꯥꯔꯗꯣ ꯗꯂꯥꯥꯁ ꯏꯚꯦꯟꯗꯔꯗꯣ ꯅꯦꯠꯐ꯭ꯂꯤꯛꯁꯀꯤ ꯁꯦꯔꯤꯁꯇꯨꯅꯦꯕ ꯑꯗꯨ ꯌꯦꯡꯉꯝꯕ
ꯎꯝ ꯎꯝ
ꯅꯍꯥꯡꯁꯤꯗ ꯃꯤꯁꯦ ꯑꯗꯨꯥꯏꯅ ꯈꯪꯉꯕ ꯄꯣꯠꯁꯦ ꯀꯩꯅꯣ ꯍꯣꯏꯅ ꯀꯥꯔꯝꯃꯅꯤꯁꯦ ꯑꯥꯔꯖꯦꯟ ꯇꯤꯅꯥꯟꯅꯔ ꯀꯩꯝ ꯀꯥꯔꯝꯝꯕꯅꯤꯁꯦ ꯃꯌꯥꯝꯅ ꯑꯗꯨꯝ ꯍꯔꯥꯎꯗꯦ ꯂꯣꯏꯔꯖꯥꯠꯅꯦ
ꯑꯆꯥ
ꯃꯊꯪ ꯃꯦꯠꯆ ꯂꯩ ꯀꯣꯂꯝꯕꯤꯌꯥꯒ ꯁ꯭ꯋꯤꯖꯔꯂꯦꯟ ꯉ ꯂꯩꯔꯤ ꯂꯩꯌꯦ ꯂꯩꯌꯦ
ꯄꯨꯡ ꯀꯌꯥꯗꯩ ꯑꯣꯏꯗꯣꯏꯕꯅꯣꯃꯣ
ꯄꯨꯡ ꯄꯨꯡ ꯑꯃ ꯑꯅꯤ ꯑꯗꯨꯋꯥꯥꯏ ꯑꯣꯏꯔꯝꯅꯤ
ꯑꯃ ꯑꯅꯤ ꯑꯗꯨꯃꯥꯏꯅ ꯊꯦꯡꯕ ꯍꯥꯏ ꯁꯤ ꯑꯗꯨꯝ ꯅꯣꯔꯃꯦꯜꯅꯤꯅ ꯑꯗꯨꯕꯨꯗꯤ ꯅꯪ ꯄꯨꯡ ꯀꯌꯥ ꯇꯨꯝꯗꯣꯏꯅꯣ
ꯍꯔꯣ
ꯎꯝ
ꯑꯩ ꯄꯨꯡ ꯑꯗꯨ ꯑꯗꯨ ꯃꯦꯠꯁꯇꯤ ꯌꯦꯡꯗꯤ ꯌꯦꯡꯉꯔꯣꯏ ꯑꯩꯗꯤ
ꯑꯣ ꯑꯗꯨ ꯑꯣꯏꯇꯥꯥꯔꯒꯗꯤ ꯉꯥꯏꯍꯥꯛ ꯂꯩꯔ ꯑꯗꯨꯝ ꯇꯨꯝꯕꯅꯦ
ꯎꯝ ꯍꯥꯛ ꯂꯩꯔꯒ ꯍꯥꯏꯗꯤ ꯍꯌꯦꯡꯁꯦ
ꯑꯥ
ꯏꯌꯥꯝꯕꯁꯨ ꯊ ꯊꯤꯟꯕ ꯆꯥꯛꯈꯠꯅꯩꯑꯕ ꯃꯥ ꯗ꯭ꯌꯨꯇꯤ ꯃ ꯆꯅꯦ ꯎꯝ ꯎꯝ ꯀꯩꯅꯣꯒꯤꯁꯦ ꯁꯤꯒꯤꯁꯦ ꯁꯤꯒꯤꯁꯦ ꯉꯥ ꯅꯥꯕ ꯌꯥꯒꯗ꯭ꯔꯣ ꯁꯤꯒꯤꯁꯦ
ꯑ ꯌꯥ ꯕ ꯍꯥꯏꯁꯦ ꯌꯥꯔꯣꯏꯗ ꯍꯥꯏꯗꯤ ꯌꯥꯕ ꯍꯥꯏꯗꯤ ꯀꯥꯏꯕꯨꯗꯤ ꯀꯥꯏꯗꯦ ꯑꯗꯨꯏ ꯇꯥꯔꯒꯁꯨ ꯅꯨꯡꯉꯥꯏꯇꯦ ꯑꯗꯨꯒꯤꯗꯤ
ꯑ ꯎꯝ
ꯌꯥꯝ ꯀꯥ ꯍꯦꯟꯅ ꯀꯩꯅꯣ ꯇꯧꯕꯗꯣ
ꯀꯥ ꯍꯦꯟꯅ ꯗꯤꯇꯦꯜꯗ ꯀꯩꯅꯣ ꯍꯥꯏꯕ ꯌꯥꯗꯦꯕꯀꯣ ꯅꯠꯇ꯭ꯔꯥ
ꯎꯝ ꯎꯝ ꯎꯝ ꯎꯝ
ꯃꯣꯏ ꯎꯝ ꯃꯣꯏ ꯂꯣꯏ ꯇꯥꯔꯅꯦꯕ
ꯑꯗꯨꯕꯨꯗꯤ ꯀꯩꯝꯇ ꯀꯥꯏꯗ꯭ꯔꯕꯨꯗꯤ ꯀꯩꯁꯨ ꯀꯥꯏꯗꯦꯗ
ꯅꯠꯇꯦ ꯑꯥ ꯅꯪ ꯁꯝꯖꯦ ꯀꯩ ꯀꯩꯁꯦ ꯁꯝ ꯀꯦꯟꯗ꯭ꯔꯣ ꯍꯟꯗꯛ
ꯍꯌꯔ ꯁꯝꯂꯣ ꯁꯝ ꯀꯦꯟꯕ ꯍꯥꯏꯖꯦ ꯁꯝꯖꯦ ꯀꯦꯟꯕ ꯑꯣꯏꯅꯗꯤ ꯀꯦꯟꯗꯦꯕꯀꯣ ꯑꯗꯨꯒ ꯁꯝꯒꯤ ꯀꯩꯅꯣ ꯇꯧꯕꯗꯣ ꯑꯥ ꯁꯝ ꯄꯥꯕꯗꯣ ꯑꯗꯨꯗꯤ ꯇꯧꯋꯦ ꯄꯥꯕ ꯍꯥꯏꯗꯤ ꯊꯤꯅꯤꯡ ꯊꯤꯅꯤꯡ ꯑꯣꯏꯔꯒ ꯍꯥꯏꯗꯤ ꯄꯣꯛꯄꯗꯒꯤ ꯑꯗꯨꯝ ꯇꯧꯔꯛꯄꯗꯨꯅꯦꯕ ꯑꯥ ꯑꯗꯨꯅ ꯁꯝꯄꯨꯒꯨꯝꯕ ꯁꯤꯖꯤꯟꯅ ꯇꯥꯔꯒꯗꯤ ꯀꯩꯅꯣ ꯑꯣꯏꯅ ꯁꯤꯖꯤꯟꯅꯕꯗꯣ ꯑꯩꯅ ꯄꯥꯔꯕꯤꯟꯁꯀꯨꯝꯕ ꯁꯜꯐꯦꯠ ꯐ꯭ꯔꯤꯅ ꯂꯩꯗꯅ ꯑꯗꯨꯒꯤꯗꯣ ꯅꯪ ꯀꯩ ꯀꯩ ꯁꯤꯖꯤꯟꯅꯒꯦ
ꯑꯩ ꯑꯩꯖꯦ ꯖꯣꯏꯟ ꯑ ꯀ ꯩꯅꯣ ꯑꯉꯥꯡꯒꯤ ꯑꯉꯥꯡꯒꯤ ꯁꯦꯝꯄꯨ ꯑꯣꯏꯅ ꯁꯤꯖꯤꯟꯅꯔꯦ꯫
ꯑꯣ
ꯄꯔꯥꯕꯤꯟꯒ ꯁꯜꯐꯦꯠ ꯐ꯭ꯔꯤ ꯑꯣꯏꯕꯗꯣ ꯑꯩ ꯀ꯭ꯔꯥꯎꯟ ꯀꯔꯥꯎ ꯑꯥ ꯑꯩ ꯉꯁꯤ ꯁꯝ ꯄꯨꯂꯞ ꯀꯛꯈ꯭ꯔꯦ
ꯑꯥ
ꯇꯦꯅ ꯀꯛꯈ꯭ꯔꯦ ꯑꯃꯨꯛ ꯕꯥꯁꯀꯠ ꯌꯥꯝ ꯇꯦꯟꯒ꯭ꯔꯦ ꯑꯩ ꯄꯨꯔꯥ ꯇꯔꯨꯛ ꯀꯣꯛꯀꯤ ꯇꯥꯏꯞꯅꯦ
ꯑꯁ ꯐꯖꯔꯤꯅꯦ ꯑꯗꯨꯗꯤ
ꯁꯝ ꯐꯖꯅ ꯄꯥꯔꯦꯕ ꯑꯩꯁꯦ
ꯂꯨꯀꯣꯛꯄꯗꯧ ꯇꯧꯔꯗꯤ ꯑꯗꯨꯝ ꯁꯝꯃꯔꯁꯖꯤꯗ ꯑꯗꯨꯕꯨꯗꯤ ꯁꯝꯃꯔꯖꯤꯗ ꯆꯞꯄꯨ ꯆꯥꯟꯅꯔꯝꯃꯅꯤꯗ
ꯌꯥꯏꯅ ꯍꯥꯏꯔꯛꯄ ꯃꯄꯥꯟꯖꯨ ꯊꯣꯛꯎꯔꯣꯏꯗꯕ ꯍꯧꯖꯤꯛꯇꯤ ꯍꯟꯗꯛꯇꯤ ꯀ꯭ꯂꯥꯁꯁꯨ ꯆꯠꯂꯨꯔꯣꯏꯗ
ꯎꯝ ꯎꯝ ꯅꯪ ꯀꯩꯅꯣꯗꯨꯗꯤ ꯑ ꯄ꯭ꯔꯥꯏꯁꯀꯨꯝ ꯄ꯭ꯔꯥꯏꯁꯤꯡꯒꯗꯤ ꯀꯃꯥꯏ ꯇꯧꯋꯏ ꯀꯩꯅꯣꯒꯗꯨꯗꯤ ꯅꯪ ꯁꯤꯖꯤꯟꯅꯩ ꯁꯝꯄꯨꯗꯣ
ꯄ꯭ꯔꯥꯏꯖꯁꯤꯗꯤ ꯋꯥꯟ ꯍꯟꯗ꯭ꯔꯦꯠ ꯎꯝ ꯇꯦꯟꯅ ꯋꯥꯟꯗ꯭ꯔꯦꯠ ꯐꯣꯔꯇꯤꯔ ꯀꯩꯅꯣꯝ ꯑꯣꯏꯔꯝꯅꯤ꯫ ꯀꯩꯅꯣꯁꯨ ꯂꯩꯕꯅꯦ ꯍꯤꯃꯥ ꯍꯤꯃꯥꯂꯌꯥꯟꯒꯤꯁꯨ ꯂꯩꯕꯅꯦ ꯑꯗꯨꯅ ꯈꯤꯇꯪ ꯍꯣꯡꯉꯦ꯫ ꯍꯟꯗ꯭ꯔꯦꯠ ꯎꯝ ꯍꯟꯗ꯭ꯔꯦꯠ ꯇꯦꯜꯂ ꯀꯩꯅꯣꯝ ꯄꯤꯒꯨꯝ ꯇꯧꯕꯅꯦ꯫ ꯑꯉꯥꯡ ꯑꯉꯥꯡꯒꯤ ꯑꯗꯨꯝ ꯀꯩꯅꯣꯁꯤꯡꯅ
ꯑꯉꯥꯡꯒꯤ ꯁꯤꯖꯤꯟꯅꯕꯗꯣ ꯑꯗꯨ ꯁꯤꯖꯤꯟꯅꯕ ꯀꯥꯟꯗ ꯍꯤꯗꯥꯛ ꯂꯩꯕꯀꯥꯟꯗ ꯍꯤꯗꯥꯛ ꯂꯩꯕꯀꯥꯟꯗ ꯑꯩꯅ ꯀꯩꯅꯣ ꯐꯥꯔꯃꯥꯁꯤꯗ ꯑꯣꯏꯅ ꯂꯩꯕ ꯁꯝꯄꯨꯗꯣ ꯁꯝꯄꯨꯗꯣ ꯀꯩꯅꯣꯒꯤ ꯑꯃ ꯊꯣꯛ ꯄꯗꯣ ꯈꯪꯕ꯭ꯔꯥ ꯎꯝ ꯖꯦꯅꯔꯤꯛ ꯇꯤ ꯐꯥꯔꯃꯥꯁꯤꯒꯤ ꯑꯥ ꯍꯣꯡꯅ ꯀꯩꯅꯣ ꯇꯧꯕꯗꯣ ꯃꯣꯏꯒꯤ ꯍꯣꯡꯅ ꯑꯗꯨꯝ ꯌꯣꯜꯂꯤꯗꯅ ꯃꯣꯏ ꯐꯥꯔꯃꯥꯁꯤꯒꯨꯝꯕꯗꯤ ꯍꯣꯡꯕꯅꯦꯕ ꯃꯣꯏꯗꯤ ꯑꯗꯨꯝ ꯄ꯭ꯔꯥꯏꯁꯦ ꯑ ꯃꯣꯏꯅ ꯁ꯭ꯋꯥꯏꯗꯒ ꯆꯨꯝꯅꯒꯤ ꯅꯣꯔꯃꯦꯜꯂꯤ ꯀꯩꯅꯣ ꯍꯥꯏꯔꯁꯤꯅꯦ ꯆꯨꯝꯅꯒꯤ ꯃꯜꯇꯤꯚꯕꯤꯇꯥꯃꯤꯟꯁ ꯍꯥꯏꯔꯁꯤꯕ ꯀꯣ꯫ ꯃꯣꯏ ꯂꯨꯄꯥ ꯑꯦꯛꯖꯥꯝꯄꯜꯅꯤꯀꯣ ꯆꯅꯤ ꯄꯤꯔꯦꯅ ꯈꯜꯂꯁꯦꯕ ꯃꯣꯏ ꯖꯦꯅꯦꯔꯤꯛꯀꯨꯝꯕꯗ ꯇꯧꯔꯤꯁꯤꯅ ꯐꯤꯐꯇꯤꯒꯨꯝꯕꯒ ꯑꯣꯏꯕꯗꯣ ꯑꯗꯨꯃꯥꯏ ꯑꯣꯏꯕꯅꯦꯕ ꯃꯣꯏ ꯐꯥꯔꯃꯥꯁꯤꯒ ꯃꯌꯥꯝ ꯂꯩꯕꯗꯣ ꯑꯗꯥꯏꯟ ꯇꯧꯔꯒ ꯊꯥꯗꯣꯛꯄꯅꯦꯕ ꯍꯣꯡ ꯍꯣꯡꯅ ꯑꯗꯥꯏꯟ ꯇꯧꯔꯥ ꯃꯣꯏ ꯄꯣꯠ ꯆꯩ ꯃꯌꯥꯝ ꯐꯪꯕꯅꯦ ꯅꯪ ꯆꯨꯝꯅꯒꯤ ꯒꯨꯂꯤꯒ ꯂꯨꯄꯥ ꯆꯅꯤ ꯃꯊꯛꯇꯒ ꯐꯪꯕꯗꯣ ꯃꯣꯏꯗ ꯂꯨꯄꯥ ꯌꯥꯡꯈꯩꯒꯤ ꯃꯈꯥꯗꯒ ꯐꯪꯕꯅꯦꯕ ꯑꯗꯨꯃꯥꯏ ꯇꯧꯔꯒ ꯑꯗꯨꯒꯤ ꯐꯥꯔꯃꯥꯁꯤꯗꯣ ꯑꯗꯨꯗ ꯆꯪꯉꯣꯅꯛ ꯆꯥꯕꯗꯤ ꯅꯠꯇꯦ ꯀꯩꯅꯣꯅꯦ ꯑꯩꯅ ꯍꯥꯏꯗꯤ ꯀꯣꯃꯕꯨꯕ
ꯑꯣ ꯅꯠꯇꯦ ꯅꯪ ꯁꯦꯝꯄꯨ ꯑꯃ ꯁꯤꯖꯤꯟꯅꯕꯗꯣ
ꯎꯝ
ꯀꯔꯤ ꯀꯩꯀꯩ ꯁꯤꯖꯤꯟꯅꯒꯦ ꯅꯪ ꯑꯗꯣ
ꯁꯝꯄꯨꯖꯦ ꯑꯩ ꯀꯩꯅꯣꯝ ꯁꯤꯖꯤꯟꯅꯩꯌꯦ ꯀꯦꯇꯣꯀꯣꯅꯥꯖꯣꯅ ꯑꯃ ꯗꯦꯟꯇ꯭ꯔ ꯐ꯭ꯔꯤ ꯑꯣꯏꯅꯕ ꯑꯃ ꯌꯥꯎꯔꯦꯅ ꯑꯗꯨꯒ ꯀꯩꯅꯣꯒ ꯑꯥ ꯄꯔꯥꯕꯤꯟꯁ ꯑꯦꯟ ꯁꯜꯐꯦꯠ ꯐ꯭ꯔꯤꯗꯣ ꯑꯗꯨꯝ ꯁꯤꯖꯤꯟꯅꯕ ꯍꯥꯏꯗꯤ ꯑꯃ ꯀꯩꯅꯣꯅꯤꯗ ꯋꯥꯟꯗꯅꯦ ꯑꯥꯗꯤ ꯑꯃꯇꯪꯗ ꯄꯨꯂꯞ ꯌꯥꯎꯕꯅꯦ ꯑꯗꯨꯒꯤ ꯄꯣꯠꯇꯨꯗ ꯃꯣꯏꯅ ꯊ꯭ꯔꯤ ꯍꯟꯗ꯭ꯔꯦꯗꯀꯥ ꯊꯥꯔꯇꯤ ꯂꯩꯕ ꯄꯣꯠꯇꯣ ꯋꯥꯟ ꯇ꯭ꯋꯦꯟꯇꯤꯗꯥꯔ ꯀꯩꯅꯣꯝ ꯌꯣꯟꯕꯅꯦꯕ ꯑꯗꯨꯒꯤꯗꯣ ꯃꯣꯏꯗ ꯑ ꯍꯧꯖꯤꯛꯁꯦ ꯍꯥꯏꯔꯤꯕ ꯐꯥꯔꯃꯥꯁꯤꯗꯨꯗ ꯎꯝ ꯎꯝ
ꯐꯥꯔꯃꯥꯁꯤ
ꯅꯣ ꯅꯣ ꯅꯣ ꯑꯦꯅꯤꯗꯤ ꯅꯠꯇꯦ ꯀꯩꯅꯣꯗ ꯖꯦꯅꯦꯔꯤꯛ ꯀꯥꯡꯕꯨꯗ
ꯖꯦꯅꯦꯔꯤꯛ ꯀꯥꯡꯕꯨ ꯀꯥꯏꯗ ꯂꯩꯒꯦꯗꯣ
ꯎꯝ ꯃꯐꯝ ꯑꯗꯨꯝ ꯀꯣꯏꯊꯤꯗ ꯊꯤꯔꯀꯥꯟꯗ ꯂꯩꯃꯤꯅꯤꯅ ꯚꯥꯏ ꯑꯗꯨꯒꯤꯗꯤ ꯑꯗꯨꯝ ꯖꯦꯅꯦꯔꯤꯛ ꯑꯥ ꯀꯩꯅꯣ ꯐꯥꯔꯃꯥꯁꯤꯒꯤ ꯃꯌꯥꯝ ꯂꯩꯗꯅ ꯑꯗꯨꯒꯨꯝꯕꯗ
ꯑꯩ ꯅꯪ ꯍꯥꯏꯁꯦ ꯑꯩ ꯒ꯭ꯌꯥꯟ ꯇꯥꯗꯦꯕꯣ
ꯍꯥꯏꯗꯤ ꯄ꯭ꯔꯥꯏꯖꯇꯣ ꯃꯣꯏ ꯃꯣꯏ ꯅꯠꯇꯦ ꯍꯥꯏꯗꯤ ꯐꯥꯔꯃꯥꯁꯤ ꯑꯣꯏꯅ ꯇꯣꯉꯥꯟꯅ ꯂꯩꯕꯗꯣ ꯑꯗꯨꯒꯤ ꯇꯥꯇꯅꯦ ꯖꯦꯅꯦꯔꯤꯛ ꯐꯥꯔꯃꯥꯁꯤꯅ ꯃꯌꯥꯝ ꯂꯩꯌꯦꯕꯀꯣ ꯍꯧꯖꯤꯛꯀꯤꯁꯦ ꯑꯗ ꯍꯣ ꯍꯣꯏ ꯍꯣꯏ ꯑꯗꯨꯃꯥꯏꯅ ꯇꯧꯔꯒ ꯃꯐꯝꯗ ꯃꯌꯥꯝ ꯂꯩꯕꯅꯦꯕ ꯑꯃ ꯑꯅꯤꯈꯛ ꯅꯠꯇꯦꯕ ꯃꯅꯤꯄꯨꯔꯗ ꯑꯗꯨꯝ ꯑꯗꯨꯝ ꯂꯩꯕꯅꯦꯕ ꯐꯅꯌꯥꯝ ꯑꯗꯨꯒꯤ ꯄꯣꯠꯇꯣ ꯑꯗꯨꯗ ꯑꯗꯨꯝ ꯅꯪ ꯃꯦꯞꯇꯒꯤ ꯑꯗꯨꯝ ꯊꯤꯔꯒ ꯍꯥꯞꯆꯤꯜꯂꯒ ꯑꯗꯨꯝ ꯐꯪꯅꯤꯕ ꯃꯐꯝꯗꯨꯕꯨꯗꯤ ꯑꯗꯨꯗ ꯂꯩꯕ ꯑꯗꯥꯗ ꯂꯩꯕ ꯑꯗꯣ ꯑꯗꯨꯃꯥꯏꯅ ꯇꯧꯔꯒ ꯐꯪꯕꯩ ꯋꯥꯅꯤꯗ ꯍꯥꯏꯗꯤ ꯅꯪꯅ ꯀꯩꯒꯨꯝꯕ ꯅꯪꯅ ꯒꯨꯂꯤꯒꯨꯝꯕ ꯂꯩꯅꯤꯡꯉꯦ ꯍꯥꯏ ꯇꯥꯔꯒꯁꯨ ꯃꯣꯏꯗꯅ ꯍꯦꯟꯅ ꯍꯣꯡꯕꯅꯦꯕ ꯅꯪ ꯆꯞ ꯃꯥꯟꯅꯕ ꯒꯨꯂꯤ ꯑꯇꯣꯞꯄꯗꯒ ꯂꯨꯄꯥ ꯆꯥꯝꯃꯉꯥꯒ ꯄꯤꯕ ꯄꯣꯠꯇꯣ ꯃꯣꯏꯗ ꯆꯥꯝꯃꯩ ꯃꯈꯥꯗꯒ ꯑꯗꯨꯝ ꯐꯪꯕꯅꯦꯕ ꯍꯥꯏꯗꯤ ꯀꯝꯄꯣꯖꯤꯁꯟ ꯆꯞ ꯃꯥꯟꯅꯕꯗ ꯃꯃꯤꯡꯗꯣ ꯃꯥꯟꯅꯗ ꯇꯥꯔꯒꯁꯨ ꯑꯗꯨꯅ ꯅꯪꯁꯨ ꯀꯩꯅꯣ ꯇꯧꯕꯅꯤꯅ ꯅꯪꯁꯨ ꯑꯗꯨ ꯍꯥꯏꯅꯤꯅ ꯀꯩꯅꯣ ꯇꯧꯔꯕꯅꯤꯅ ꯅꯍꯥꯟꯒꯤ ꯍꯣꯁꯄꯤꯇꯥꯜꯗ ꯆꯠꯄ ꯈꯣꯠꯄꯒ ꯅꯪꯣꯡ ꯈꯣꯡ ꯁꯣꯛꯄꯗꯣ ꯑꯗꯨꯒꯤꯁꯨ ꯒꯨꯂꯤ ꯐꯅꯌꯥꯝ ꯏꯔꯛꯑꯝꯅꯤꯗ
ꯏꯌꯦ ꯏꯕꯨꯗꯤ
ꯑꯣ ꯑꯗꯨꯅꯦ ꯍꯥꯏꯁꯦ ꯒꯨꯂꯤ ꯃꯌꯥꯝ ꯏꯔꯛꯄꯗꯣ ꯑꯗꯨꯝ ꯄꯩꯁꯥ ꯐꯅꯌꯥꯝ ꯆꯠꯂꯝꯅꯤꯅꯤꯅ ꯅꯪ ꯑꯗꯨꯗ ꯇꯥꯡ ꯇꯥꯡꯉꯝꯅꯤꯕ ꯒꯨꯂꯤꯁꯤꯡꯗꯣ ꯑꯗꯨꯒꯤ ꯄꯣꯠꯇꯣ ꯅꯪ ꯑꯗꯨ ꯃꯣꯏ ꯒꯨꯝꯕ ꯍꯣꯁꯄꯤꯇꯥꯜꯒꯅ ꯍꯣꯁꯄꯤꯇꯥꯜ ꯍꯥꯏꯗꯔꯦ ꯃꯣꯏꯒꯨꯝꯕ ꯀꯩꯅꯣꯗ ꯐꯥꯔꯃꯥꯁꯤꯗ ꯑꯗꯨꯝ ꯌꯥꯎꯕꯅꯦꯕ ꯀꯝꯄꯣꯖꯤꯁꯟ ꯆꯞ ꯃꯥꯟꯅꯅ ꯍꯣꯡꯅ ꯐꯪꯕ ꯃꯣꯏꯗꯅ ꯑꯃꯨꯛ ꯑꯗꯨꯃꯥꯏꯅ ꯇꯧꯔꯒ ꯄꯩꯁꯥ ꯁꯦꯞ ꯇꯧꯕꯩ ꯋꯥꯔꯤꯅꯤꯗ
ꯎꯝ ꯑꯗꯣ ꯁꯦꯝꯄꯨ ꯁꯤꯖꯤꯅꯥꯕꯅꯗꯤ ꯁꯝꯗꯤ ꯍꯧꯗꯤ ꯍꯧꯗꯧ ꯃꯥꯟꯗ꯭ꯔꯦ ꯑꯃꯨꯛ
ꯍꯧꯅꯤꯑ ꯑꯗꯨꯒꯤꯗꯤ ꯅꯪ ꯄꯤ ꯑꯥꯔ ꯄꯤ ꯇ꯭ꯔꯤꯠꯃꯦꯟꯒ ꯂꯩꯗꯨꯗꯤ
ꯑꯣ ꯑꯗꯣ ꯑꯗꯨꯒꯨꯝꯕ ꯇ꯭ꯔꯤꯠꯃꯦꯟ ꯅꯠꯇ꯭ꯔꯒ ꯀꯩꯅꯣꯁꯦ
ꯎꯝ ꯇ꯭ꯔꯥꯁ ꯇ꯭ꯔꯥꯟꯁꯄ꯭ꯂꯥꯟ ꯅꯠꯇ꯭ꯔꯗꯤ ꯅꯧꯅꯗꯤ ꯍꯧꯒꯗꯧ ꯃꯥꯟꯗ꯭ꯔꯦꯕ ꯑꯗꯨꯃꯥꯏꯅ ꯇꯧꯗ꯭ꯔꯗꯤ
ꯑꯣ
ꯅꯠꯇ꯭ꯔꯥ
ꯃꯥꯅꯤ ꯑꯗꯨꯁꯨ
ꯕꯦꯔꯥꯅꯦ ꯍꯧꯖꯤꯛ ꯊꯤꯅꯤꯡ ꯑꯣꯏꯔꯛꯄꯁꯦ ꯑꯁꯤꯅꯦꯕ ꯐꯔꯛ ꯐꯔꯛ ꯇꯥꯕꯁꯦ
ꯅꯪ ꯊꯤꯅꯤꯡꯗꯨ ꯀꯌꯥꯝꯃꯨꯛ ꯀꯨꯏꯔꯦ ꯍꯥꯏꯗꯤ ꯁꯨꯝꯅꯒꯤ ꯄꯣꯛꯄ ꯃꯇꯨꯡꯗ ꯇꯧꯔ ꯀꯥꯟꯗꯔ ꯅꯠꯇ꯭ꯔꯒꯅ ꯄꯣꯛꯇ꯭ꯔꯤ ꯍꯥꯏꯗꯤ ꯀꯩꯅꯣ ꯇꯧꯔꯀꯥꯟꯗꯕ ꯁꯨꯝ ꯌꯔ ꯅꯪꯅ ꯁꯨꯝ ꯆꯍꯤꯗꯣ ꯍꯦꯟꯀꯠꯂꯛꯄꯒꯤ ꯃꯇꯨꯡ ꯏꯟꯅ ꯇꯧꯔꯤꯔꯣ ꯅꯠꯇ꯭ꯔ ꯄꯣꯛꯄꯗꯒꯤ ꯁꯨꯝ ꯇꯧꯔꯛꯑꯕ ꯑꯗꯨꯒꯤꯗꯣ
ꯑꯩ ꯄꯣꯛꯄꯗꯒꯤꯁꯦ ꯑꯩ ꯑꯩ ꯄ꯭ꯔꯣꯕ꯭ꯂꯦꯝ ꯑꯝꯇ ꯂꯩꯇꯦꯕ ꯁꯝꯁꯦ ꯁꯝꯁꯨ ꯌꯥꯝ ꯊꯤꯛ ꯑꯣꯏꯌꯦꯦ ꯊꯤꯛ ꯑꯣꯏꯑ ꯑꯗꯨꯒ ꯌꯥꯝꯅꯁꯨ ꯌꯥꯝꯃꯦꯕ ꯑꯩꯁꯦ ꯁꯤ ꯑꯦꯝ ꯑꯥꯏ ꯇꯤ ꯍꯦꯛ ꯑꯦꯝ ꯑꯥꯏ ꯇꯤ ꯍꯦꯛ ꯀꯥꯕꯗ ꯁꯦꯀꯦꯟ ꯁꯦꯀꯦꯟ ꯏꯌꯥꯔꯗꯒꯤꯅꯦ ꯑꯩ ꯑꯩ ꯍꯧꯔꯛꯏꯁꯦ ꯁꯝ ꯀꯦꯂꯛꯄꯁꯦ ꯁꯝ ꯊꯤꯅꯤꯡꯁꯨ ꯑꯣꯏꯔꯛꯄ ꯑꯗꯨꯒꯤ
ꯁꯨꯜꯗꯟ ꯀꯂꯦꯖ ꯀꯥꯕꯅꯦ ꯑꯣꯀꯦ
ꯎꯝ ꯆꯍꯤ ꯆꯍꯤꯅ ꯃꯥꯜꯂꯦꯗ ꯆꯍꯤꯍꯤꯒ ꯂꯥꯏꯐ ꯏꯁꯇ
ꯀꯣꯂꯦꯖ ꯀꯥꯕꯅ ꯑꯗꯨꯝ ꯍꯥꯏꯌꯣ ꯃꯃꯤꯡ ꯄꯟꯗꯕꯤꯗ
ꯎꯝ
ꯑꯠꯇ ꯑꯗꯨ ꯍꯥꯏꯒ ꯏ ꯇꯧꯔꯒꯨꯝꯕ ꯎꯅꯕꯗꯗꯤ ꯀꯩ ꯍꯥꯏꯔꯛꯀꯦ ꯁꯨꯝ
ꯑꯩ ꯌꯦꯡ ꯌꯦꯡꯕ ꯆꯠꯂꯦ ꯌꯦꯡꯕ ꯆꯠꯂꯒ ꯎ ꯁꯦꯝꯄꯨ ꯑꯃ ꯄꯤꯔꯛꯑꯦ ꯑꯗꯨꯒ ꯒꯨꯂꯤ ꯑꯃ ꯆꯥꯏ ꯀꯣ ꯀꯩꯅꯣ ꯌꯥꯝ ꯀꯜꯂꯦꯕ ꯃꯣꯏ ꯄꯋꯥꯔꯗꯣ ꯃꯤꯅꯣꯛ ꯁꯦꯗꯨꯜꯗꯣ ꯑꯗꯨ ꯒꯨꯂꯤ ꯆꯥꯏ ꯑꯗꯨꯒ ꯁꯦꯔꯝ ꯁꯤꯖꯤꯟꯅꯩꯌꯦ
ꯀꯩꯅꯣꯃꯅꯤꯁꯤꯗꯤꯗꯤ ꯒꯨꯜꯂꯤ ꯒꯨꯂꯤ ꯑꯣꯏꯅ ꯊꯣꯛꯣꯛꯈ꯭ꯔꯅꯦꯕ ꯃꯅꯣꯛꯁꯤꯗꯦꯜꯕꯣ
ꯑꯩ ꯂꯩꯕꯅꯦ ꯃꯤꯂꯣꯛꯁꯤꯗ ꯒꯨꯂꯤꯁꯨ ꯂꯩꯕꯅꯦ
ꯑꯩꯅ ꯈꯪꯉꯤꯅ ꯁꯦꯔꯝꯗꯣ ꯈꯇꯪ ꯈꯪꯉꯤꯅꯦ
ꯇꯣꯄꯤꯀꯦꯜ ꯒꯨꯂꯤꯁꯦ ꯇꯦꯟ ꯄꯥꯔꯁꯦꯟꯅꯦꯕ ꯀꯜꯂꯦꯕ
ꯑꯣ ꯑꯣ ꯎꯝ ꯎꯝ
ꯇꯦꯟ ꯄꯥꯔꯁꯦꯟ ꯍꯥꯏꯕꯁꯦ ꯊꯤꯅ ꯀꯜꯂꯕꯅꯤꯍꯦ ꯃꯣꯏꯗ ꯑꯃ ꯦꯟ ꯇꯧꯔꯛꯄꯗ ꯍꯥꯟꯅ ꯇꯧꯋ ꯑꯗꯨꯒ ꯗꯥꯏꯠꯁꯦ ꯗꯥꯏꯛꯇꯤ ꯐꯅꯌꯥꯝꯗꯤ ꯍꯥꯏꯗꯦ ꯁꯤꯒꯤꯗꯤ ꯁꯝꯈꯤꯗ ꯑꯗꯨꯒ ꯂꯥꯁ ꯑꯣꯞꯁꯟꯁꯦ ꯍꯦꯌꯥꯔ ꯇ꯭ꯔꯥꯟꯁꯄ꯭ꯂꯥꯟꯅꯦꯕ
ꯎꯝ ꯎꯝ
ꯁꯤ ꯁꯤꯅꯐꯥꯎ ꯁꯦꯞ ꯇꯧꯕ ꯉꯝꯗ꯭ꯔꯦ ꯍꯤꯌꯥꯔ ꯇ꯭ꯔꯥꯟꯁꯄ꯭ꯂꯥꯟ ꯍꯥꯏꯔꯛꯀꯅꯦꯕ ꯄꯤ ꯑꯥꯔ ꯄꯤ ꯑꯗꯨꯗ ꯀꯩꯝꯇ ꯍꯥꯏꯔꯛꯇꯦ ꯃꯣꯏꯗꯣ
ꯑꯣ ꯈꯪꯗꯦ ꯈꯔ ꯑꯃꯅꯗꯤ ꯄꯤ ꯑꯥꯔ ꯄꯤꯤꯁꯦ ꯃꯣꯏ ꯑꯣꯄꯤꯅꯤꯌꯟꯁꯦ ꯃꯌꯥꯝꯕꯨꯗꯤ ꯂꯩꯅꯤꯀꯣ ꯈꯔ ꯑꯃꯅꯗꯤ ꯌꯥꯏꯌꯦꯅ ꯍꯥꯏ ꯈꯔ ꯑꯃꯅ ꯋꯦꯁ ꯑꯣꯐ ꯃꯅꯤꯅꯦꯅ ꯍꯥꯏꯕꯗꯣ ꯄꯩꯁꯥ ꯃꯥꯡꯕꯒꯤ ꯊꯕꯛꯅꯦꯅ ꯑꯗꯨꯃꯥꯏꯅꯁꯨ ꯍꯥꯏ ꯀꯔꯝꯕꯅ ꯆꯨꯝꯃꯤꯅꯣ ꯈꯪꯗꯦ ꯀꯩꯅꯣꯗꯤ ꯅꯪꯅ ꯑꯗꯨꯗ ꯍꯤꯗꯥꯛ ꯁꯤꯖꯤꯟꯅꯈꯤꯕ꯭ꯔꯣ ꯃꯅꯛ ꯁꯤꯕꯤꯒꯦ
ꯎꯝ ꯎꯝ ꯏꯝꯄ꯭ꯔꯨꯚꯃꯦꯟꯁꯦ ꯅꯅꯥꯧꯅ ꯁꯥꯃꯨꯒꯨꯝꯕ ꯍꯥꯎꯕꯗꯤ ꯍꯥꯎꯗ꯭ꯔꯦꯗ ꯌꯥꯝꯅ ꯈꯪꯗꯦ ꯅꯪ ꯏꯟꯄ꯭ꯔꯣꯚꯃꯦꯟ ꯑꯩ ꯀꯩꯅꯣ ꯃꯤꯅꯣꯛꯁꯤꯗꯦꯜꯗꯣ ꯌꯥꯝꯁꯨ ꯌꯥꯝꯃꯦꯕ ꯑꯗꯨ ꯁꯤ ꯅꯥꯌꯦ ꯑꯗꯨ ꯁꯤ ꯅꯥꯔꯒ
ꯀꯌꯥꯝ ꯀꯨꯏꯅ
ꯍꯟꯗ꯭ꯔꯦꯗ ꯑꯦꯝ ꯑꯦꯜ ꯍꯟꯗ꯭ꯔꯦꯗ ꯑꯦꯝ ꯑꯦꯜꯒꯨꯝꯕꯗꯤ ꯑꯣꯏꯔꯝꯅꯤ
ꯍꯟꯗ꯭ꯔꯦꯗ ꯑꯦꯝ ꯑꯦꯜꯗꯨꯅ ꯊꯥ ꯀꯌꯥ ꯆꯠꯂꯤꯕ ꯃꯟꯠꯇꯣ
ꯑ ꯀꯨꯏ ꯀꯨꯏꯅꯗꯤ ꯆꯠꯂꯦ ꯊꯥ ꯊꯥ ꯃꯔꯤ ꯃꯉꯥꯗꯤ ꯑꯗꯨꯝ ꯆꯠꯂꯦ
ꯎꯝ
ꯑꯗꯨꯒ ꯅꯨꯡꯇꯤꯒꯤ ꯁꯤꯖꯤꯟꯅꯗꯁꯤ ꯅꯨꯡꯇꯤꯒꯤ ꯁꯤꯖꯤꯟꯅꯗꯁꯨ ꯌꯥꯏꯑꯕ ꯍꯞꯇꯥꯗ ꯐꯣꯔ ꯐꯣꯔ ꯇꯥꯏꯝꯁꯀꯨꯝꯕꯀꯣ
ꯑꯣ
ꯑꯗꯨꯒ ꯄꯣꯠ ꯆꯩꯗꯣ ꯇꯥꯡꯕ ꯑꯗꯨꯒꯤ ꯄꯩꯁꯥ ꯊꯣꯛꯇꯕꯀꯣ ꯑꯩꯈꯣꯏ ꯄꯩꯁꯥ ꯊꯣꯛꯇ꯭ꯔꯦ ꯇꯥꯡꯉꯦꯕ
ꯎꯝ ꯎꯝ ꯑꯩ ꯁꯤꯅꯤ ꯅꯣꯡꯖꯨ ꯅꯣꯡꯖꯨ ꯅꯣꯡꯖꯨ ꯀꯟꯓꯜꯂꯛꯑꯦ ꯑꯩ ꯀꯩꯅꯣ ꯇꯧꯒꯦ ꯚꯏ ꯑꯩ ꯑꯃꯝꯇ ꯀꯩꯅꯣ ꯇꯧꯁꯪꯒꯦ ꯁꯤꯁꯦ ꯑꯝꯇ ꯂꯣꯏꯁꯤꯜꯂꯒ ꯑꯃꯨꯛ ꯇꯧꯁꯤꯅꯦ ꯑꯥ ꯑꯥ ꯍꯣꯏ ꯊꯝꯃꯦ ꯊꯝꯃꯦ
ꯊꯪꯃꯦ ꯊꯃꯦ